ꯍꯂꯣ
ꯍꯜꯂꯣ ꯑ ꯇꯥꯕ꯭ꯔꯣ ꯇꯥꯏ ꯇꯥꯏꯌꯦ
ꯀꯩꯗꯧꯔꯝꯃꯤꯅꯣ ꯍꯥꯏꯔꯛꯑꯣ ꯀꯩꯁꯨ ꯇꯧꯗꯣꯏꯗ
ꯑꯥ
ꯅꯪꯗꯤ
ꯍꯥꯥ
ꯍꯇ ꯆꯂꯣ ꯃꯤꯅꯨ
ꯑꯩ ꯁꯣ ꯀ꯭ꯔꯤꯁꯨ ꯇꯧꯗꯦ ꯍꯧꯖꯤꯛ ꯆꯥꯛ ꯏꯟꯁꯥꯡ ꯊꯣꯡꯅꯤꯡꯉꯥꯏꯁꯨ ꯈꯔ ꯉꯜꯗꯦ ꯑꯗꯨꯅ ꯆꯠꯊꯣꯛ ꯆꯠꯁꯤꯟ ꯇꯧꯔꯒ ꯂꯩ ꯑꯉꯥꯡ ꯄꯨꯔꯒ
ꯑꯥ
ꯅꯪꯗꯤ
ꯀꯩꯁꯨ ꯀꯩꯁꯨ ꯇꯧꯗꯦ ꯍꯕꯣ ꯗꯆ ꯀꯊ ꯂꯩ
ꯁꯥꯗ꯭ꯔꯣ ꯅꯣꯏꯔꯣꯝꯗꯗꯤ
ꯍꯜꯂꯣ
ꯇ ꯇꯥꯏ ꯍꯂꯣ
ꯇꯥꯕ꯭ꯔꯣ
ꯇꯥꯏ
ꯊꯥꯗ꯭ꯔꯣ ꯅꯣꯏꯔꯣꯝꯗꯗꯤ ꯅꯣꯡ ꯆꯨꯗ꯭ꯔꯣ
ꯍ
ꯅꯣꯡ ꯆꯨꯗ꯭ꯔꯣ ꯅꯣꯏꯂꯣꯝꯗꯗꯤ
ꯁꯨ ꯉꯁꯥꯏ ꯉꯥꯏꯍꯥꯛ ꯁꯨꯔꯝꯃꯦ ꯍꯧꯖꯤꯛ ꯑꯃꯨꯛ ꯆꯨꯗ꯭ꯔꯦ
ꯑꯣ ꯑꯩꯈꯣꯏꯗꯗꯤ ꯅꯨꯡꯁꯥ ꯀꯟꯅ ꯊꯣꯛꯂꯛꯑꯦ ꯉꯁꯤꯗꯤ ꯉꯔꯥꯡꯗꯤ ꯅꯨꯡꯁꯥ ꯊꯣꯛꯂꯛꯇꯕꯅꯤ ꯐꯖꯅ ꯅꯣꯡ ꯆꯨꯕꯅꯦꯕ ꯉꯁꯤꯔ ꯅꯨꯡꯁꯥ ꯀꯟꯅ ꯊꯣꯛꯂꯛꯑꯦ ꯍꯧꯖꯤꯛ ꯈꯔ ꯅꯨꯡꯉꯥꯏꯔꯦ ꯄꯨꯡ ꯑꯍꯨꯝ ꯍꯦꯜꯂꯗꯤ ꯈꯔ ꯏꯪꯉꯤ ꯔꯣ ꯑꯗꯨꯋꯥꯏꯗꯗꯤ ꯑꯁ ꯅꯨꯡꯁꯥ ꯀꯟꯃꯟꯕꯒꯤꯀꯣ ꯃꯄꯥꯟ ꯐꯥꯎ ꯊꯣꯛꯄ ꯉꯝꯗꯦ
ꯑꯣ ꯏꯝꯐꯥꯜꯀꯣ
ꯀꯔꯦ ꯍꯥꯏꯕꯕꯥ
ꯐꯥꯗ꯭ꯔ ꯑꯩꯕ꯭ꯔꯣ
ꯅꯠꯇꯦ ꯆꯤꯡꯗ ꯂꯩꯕꯅꯦ ꯑꯩꯈꯣꯏꯗꯤ
ꯀꯩ ꯀꯔꯤ ꯌꯦꯟꯖꯥꯡ ꯍꯥꯎꯏꯒꯦ ꯆꯤꯡꯁꯤꯕꯨ ꯀꯩ ꯀꯔꯤ ꯍꯟꯖꯥꯡꯅꯒ ꯍꯥꯎꯒꯦ ꯀꯩꯀꯩ ꯌꯦꯟꯖꯥꯡꯅꯒ ꯍꯥꯎꯔꯤꯒꯦꯕ
ꯍꯧꯖꯤꯛꯀꯥꯟꯁꯦ ꯈꯪꯗꯦ ꯑꯩꯈꯣꯏꯗꯤ ꯀꯔꯤ ꯍꯥꯏꯁꯤꯔꯥ ꯏꯆꯝꯊꯣꯡ ꯑꯣꯏꯅ ꯑꯌꯥꯝꯕ ꯆꯥꯏ ꯍꯧꯖꯤꯛ ꯒꯥꯟꯙꯤ ꯏꯟꯁꯥꯡ ꯎꯝ ꯏꯟꯁꯥꯡ ꯑꯅꯧ ꯑꯅꯧꯕꯁꯨ ꯌꯥꯝ ꯊꯣꯛꯂꯛꯈ꯭ꯔꯤꯗ ꯆꯤꯡꯒꯤ ꯂꯧꯁꯦ ꯄꯣꯊꯣꯛ ꯊꯣꯛꯄ ꯍꯧꯔꯦꯕ ꯃꯥꯏꯔꯦꯟ ꯀꯨꯝꯕ ꯈꯔꯤ ꯈꯔꯤ ꯍꯨꯟꯗ꯭ꯔꯣꯡꯝꯒꯨꯝꯕ ꯌꯥꯝ ꯊꯣꯛꯂꯛꯈ꯭ꯔꯦ ꯍꯧꯖꯤꯛꯇꯤ
ꯎꯝ
ꯀꯨꯝꯁꯤꯅ ꯊꯥꯕꯗꯣ
ꯑꯥ ꯃꯥꯏꯗꯤꯅ ꯁ ꯇꯨ ꯀꯌꯥ ꯄꯤꯅꯔꯤꯒꯦꯗ ꯑꯗꯨꯕꯨ
ꯍ ꯍꯥꯏꯕ
ꯃꯌꯦ ꯑꯆꯧꯕꯗꯨ ꯄ꯭ꯔꯥꯏꯖ ꯀꯌꯥ ꯄꯤꯔꯤꯒꯦ ꯑꯗꯨꯃꯏ ꯇꯧꯕ
ꯍꯪꯗꯦ ꯑꯩꯈꯣꯏꯗꯤ ꯌꯣꯟꯗꯕ ꯌꯣꯟꯗꯕꯅꯤꯅꯀꯣ ꯑꯗꯨꯝ ꯑꯩꯈꯣꯏ ꯆꯥꯅꯕ ꯈꯛꯇ ꯊꯥꯕꯅꯤꯅ ꯈꯪꯗꯦ ꯑꯗꯨꯗꯤ ꯎꯝ ꯌꯣꯟꯅꯤꯡꯉꯥꯏꯗꯤ ꯇꯧꯗꯦ ꯑꯩꯈꯣꯏꯒꯤ ꯑꯗꯨꯝ ꯆꯥꯅꯕꯀꯣ
ꯑꯥ
ꯑꯗꯨꯃꯥꯏꯅ ꯇꯧꯋꯤ
ꯍ ꯑꯗꯨ ꯃꯁꯤ ꯄꯤ ꯀꯩꯖꯔ ꯁꯥꯒꯦ
ꯉꯁꯤꯁꯦ ꯉꯥꯅꯨꯒ ꯗꯜꯁꯨ ꯆꯥꯏ ꯉꯥꯅꯨꯁꯨ ꯆꯥꯏ
ꯑꯩ ꯆꯥꯎ
ꯎꯝ ꯊꯟꯖꯤꯡ ꯏꯔꯣꯟꯕꯒ ꯆꯥꯏ ꯊꯥꯡꯖꯤꯡꯁꯦ ꯍꯧꯖꯤꯛ ꯍꯧꯖꯤꯛꯀꯥꯟ ꯑꯃꯨꯛ ꯊꯣꯛꯄ ꯍꯧꯔꯕ ꯃꯥꯜꯂꯦꯀꯣ
ꯑꯥꯎ ꯊꯥꯡꯖꯤꯡ ꯊꯣꯛꯄ ꯍꯧꯔꯦ
ꯑꯣ ꯍꯥꯎꯑꯣꯅꯦ ꯇꯥꯡꯖꯤꯡꯁꯦ
ꯍꯖꯤ ꯀꯕꯦ
ꯑꯥ
ꯑꯗꯨ ꯃꯇꯝꯗꯤ ꯌꯥꯝ ꯆꯪꯕ ꯊꯥꯡꯖꯤꯡ ꯇꯨꯞꯄꯁꯦ
ꯍꯣꯏ ꯑꯗꯨꯅꯦ ꯁꯦꯝꯕ ꯍꯩꯇ꯭ꯔꯗꯤ ꯑꯁ ꯌꯥꯝ ꯂꯨꯑꯦ ꯍꯥꯏ ꯁꯦꯝꯅꯤꯉꯥꯏꯁꯨ
ꯃꯥꯗꯕ ꯃꯥꯒ ꯑꯗꯨ
ꯎꯝ ꯀꯔꯤ ꯀꯔꯤ ꯍꯥꯞꯄꯒ ꯃꯦꯠꯄꯅ ꯈ꯭ꯋꯥꯏꯗꯒꯤ ꯍꯥꯎꯕ꯭ꯔꯥ ꯊꯥꯡꯖꯤꯡꯗꯣ ꯑꯩꯈꯣꯏꯗꯤ ꯉꯥꯔꯤꯈꯛ
ꯊꯥꯡꯁꯤ ꯑꯥ ꯉꯥꯔꯤꯁꯨ ꯍꯥꯞꯄꯦ ꯑꯗꯒꯤ ꯐ꯭ꯋꯥꯏꯚ ꯐꯕꯗꯤ ꯊꯥꯡꯖꯤꯡ ꯏꯔꯣꯝꯕꯗꯤ ꯆꯄꯥꯟꯗꯣ
ꯑꯥ
ꯃꯄꯥꯟꯒꯤ ꯑꯔꯣꯟꯕꯁꯤꯅ ꯈ꯭ꯋꯥꯏ ꯐꯩ ꯍꯥꯡꯖꯒꯤ ꯍꯥꯎ ꯇꯥꯡꯒꯦ ꯀꯁ
ꯑꯣ ꯄꯥꯟꯁꯨ ꯄꯥꯟꯗꯦ ꯑꯥ ꯎꯝ
ꯌꯦꯟꯖꯦꯝꯒ ꯏꯔꯣꯜꯂꯁꯨ ꯌꯥꯏꯑꯕꯀꯣ
ꯑꯥ
ꯑꯗꯣ
ꯄꯥꯟꯗ ꯎꯝ ꯑꯣ ꯎ ꯄꯥꯟꯗꯦ ꯑꯃꯇꯪ ꯑꯃ ꯑꯃꯠꯇꯁꯨ ꯆꯥꯗ꯭ꯔꯔꯤ ꯑꯗꯨ ꯑꯣꯏꯔꯁꯨ ꯀ ꯀꯔꯤ ꯍꯥꯏꯕ꯭ꯔꯥ ꯁꯤꯐꯣꯠ ꯍꯥꯏ ꯍꯥꯏꯕꯗꯣ ꯁꯤ ꯄꯣꯠꯇꯣ
ꯎꯝ
ꯁꯤꯄꯣꯠꯇꯣ ꯈꯪꯕ꯭ꯔꯥ ꯁꯤꯄꯣꯠꯀ ꯊꯥꯡꯖꯤꯡꯗꯤ ꯑꯗꯨꯝ ꯍꯥꯎꯋꯦ ꯍꯥꯏꯅꯗꯤ ꯑꯗꯨꯝ ꯆꯥꯏ ꯑꯗꯨ ꯑꯣꯏꯔꯁꯨ ꯑꯇꯩꯗꯤ ꯑꯃꯠꯇ ꯇ꯭ꯔꯥꯏ ꯇꯧꯗꯦ
ꯑꯥ
ꯅꯣꯏꯗꯤ ꯇꯝꯄꯥꯛ ꯂꯧ ꯇꯧꯕ꯭ꯔꯥ ꯂꯧ ꯇꯧꯗꯕ꯭ꯔꯥ
ꯑꯥ
ꯑꯩꯈꯣꯏꯗꯤ ꯇꯝꯄꯥꯛ ꯑꯣ ꯑꯩꯈꯣꯏꯗꯤ ꯇꯝꯄꯥꯛ ꯂꯧ ꯍꯧꯕ ꯇꯥꯎꯧꯕ ꯍꯧꯔꯦ ꯅꯣꯏꯗꯤ ꯊꯥꯕ ꯂꯣꯏꯔꯕ꯭ꯔꯣ ꯇꯥꯍꯧꯗ꯭ꯔꯤꯕꯣ ꯊꯕꯛ ꯍꯣꯏ ꯂꯝꯗ
ꯁ꯭ꯋꯥꯏꯗ ꯀꯩꯅꯣ ꯇꯧꯅꯔꯦ ꯇꯝꯄꯥꯛ ꯂꯧ ꯂꯤꯡꯕ ꯍꯧꯅꯔꯦ
ꯑꯣ ꯑꯣ
ꯑꯗꯣ ꯅꯣꯡꯁꯨ ꯅꯣꯡꯁꯤ ꯆꯨꯗꯕ ꯂꯧꯕꯨꯛꯇ ꯏꯁꯤꯡ ꯂꯩꯇꯕꯀꯣ
ꯑꯣ ꯑꯗꯨꯝꯃꯥꯏꯅ ꯍꯥꯏꯅꯌꯦ ꯑꯩꯈꯣꯏꯔꯣꯝꯗꯗꯤ ꯏꯁꯤꯡ ꯅꯣꯡ ꯆꯨꯔꯁꯨ ꯆꯨꯗ꯭ꯔꯁꯨ ꯑꯗꯨꯝ ꯏꯁꯤꯡꯗꯤ ꯃꯔꯥꯡ ꯀꯥꯏꯅ ꯐꯪꯕꯅꯤꯅꯀꯣ ꯇꯨꯔꯦꯜ ꯃꯅꯥꯛꯇ ꯂꯩꯕꯅꯦ ꯑꯩꯈꯣꯏꯗꯤ ꯎꯝ ꯇꯨꯔꯦꯜ ꯃꯅꯥꯛꯇ ꯂꯩꯕ ꯑꯩꯈꯣꯏꯗꯤ ꯑꯗꯨꯅ ꯑꯗꯨꯝ ꯏꯁꯤꯡꯗꯤ ꯃꯔꯥꯡ ꯀꯥꯏꯅ ꯐꯪꯉꯦ ꯑꯗꯨꯒ ꯂꯧ ꯃꯇꯝ ꯑꯁꯤꯒꯨꯝꯕ ꯃꯇꯝ ꯑꯣꯏꯔꯗꯤ ꯅꯣꯡ ꯆꯨꯔꯗꯤ ꯉꯥꯁꯨ ꯑꯗꯨꯝ ꯂꯧꯕꯨꯛꯇ ꯂꯥꯛꯄꯅꯦꯕ ꯑꯗꯨꯅ ꯑꯁ ꯑꯁꯤꯒꯨꯝꯕ ꯃꯇꯝ ꯌꯥꯝ ꯅꯨꯡꯉꯥꯏꯕ ꯃꯇꯝꯅꯤ ꯇꯨꯔꯦꯟꯒꯤ ꯉꯥ ꯆꯪꯂꯛꯄ ꯒꯦꯀꯣ
ꯑ
ꯑꯗꯨꯒ ꯑꯗꯨꯝ ꯇꯨꯔꯦꯟ ꯃꯅꯥꯛꯇ ꯂꯩꯕꯅꯤꯅ ꯅꯣꯡ ꯈꯔ ꯆꯨꯔꯗꯤ ꯏꯟꯁꯥꯡ ꯍꯥꯎꯇꯦ ꯍꯥꯏꯅ ꯑ ꯄꯨꯡ ꯑꯃ ꯑꯅꯤ ꯑꯗꯨꯝ ꯆꯠꯂꯁꯨ ꯇꯔꯥꯕꯨꯗꯤ ꯐꯪꯉꯦꯕ ꯑꯩꯈꯣꯏꯒꯤ ꯆꯔꯥ ꯑꯃꯒꯤ ꯒꯤꯗꯃꯛꯇꯤꯀꯣ ꯑꯗꯨꯝ ꯐꯪꯉ
ꯝ ꯑꯣꯝ
ꯌꯦ ꯉꯥꯗꯣ
ꯎꯝ ꯑ ꯅꯨꯡꯉꯥꯏꯔꯝ ꯍꯥꯎꯕꯅꯤ ꯇꯨꯔꯦꯟ ꯉꯥꯁꯨ ꯐ꯭ꯔꯦꯁ ꯑꯣꯏꯅ ꯐꯥꯕꯁꯦ
ꯍꯣꯏ ꯌꯥꯝ ꯍꯥꯎꯋꯦ ꯑꯁ ꯅꯣꯡ ꯐ ꯐ ꯆꯠꯅ ꯆꯨꯕ ꯅꯨꯡꯗꯥꯡꯗ ꯐꯖꯖꯅ ꯆꯨꯔꯗꯤ ꯑꯌꯨꯛꯇ ꯑꯁ ꯐꯥꯕ ꯆꯠꯄꯗ ꯌꯥꯝ ꯅꯨꯡ ꯅꯨꯡꯉꯥꯏꯕꯅꯦ ꯐꯖ ꯐꯖꯅ ꯆꯪꯉꯝꯃꯦꯕ ꯑꯩꯈꯣꯏ ꯀꯔꯤ ꯍꯥꯏꯕ꯭ꯔꯥ ꯑꯃ ꯊꯝꯕꯗꯣ ꯉꯥ ꯆꯪꯃꯤꯉꯥꯏꯀꯣ
ꯑꯂꯨꯗꯣ
ꯍꯣꯏ ꯂꯨꯗꯣ ꯑꯗꯣ ꯑꯗꯨꯝ ꯊꯝꯕꯅꯦꯕ ꯅꯣꯡ ꯐꯖꯖꯅ ꯆꯨꯔꯗꯤ ꯑꯩꯍꯥꯛ ꯉꯟꯇ ꯍꯧꯒꯠꯂꯒꯀꯣ ꯂꯧꯕ ꯆꯠꯄꯅꯦ ꯕꯛꯀꯦꯠ ꯑꯆꯧꯕ ꯖꯥꯠꯇꯣ ꯑꯗꯨ ꯇꯪꯈꯥꯏ ꯄꯤꯛꯄ ꯖꯥꯗꯣ ꯑꯗꯨꯝ ꯐꯣꯜ ꯇꯧꯔꯒ ꯊꯜꯂꯒ ꯑꯗꯨꯝ ꯂꯥꯛꯄ ꯃꯇꯝꯁꯨ ꯌꯥꯎꯕꯅꯦ
ꯎꯝ
ꯈꯔ ꯋꯥꯠꯂꯤꯌꯦ ꯖꯨꯂꯥꯏ ꯑꯥꯒꯁ ꯑꯗꯨ ꯑꯣꯏꯔꯗꯤꯀꯣ ꯖꯨꯟ ꯍꯧꯖꯤꯛ ꯖꯨꯟ ꯖꯨꯟꯁꯨ ꯂꯣꯏꯔꯦꯗꯅ ꯃꯊꯪ ꯊꯥꯒ ꯑꯥꯒꯁ ꯑꯗꯨꯋꯥꯏꯗꯗꯤ ꯑꯁ ꯉꯥꯗꯤ ꯑꯗꯨꯝ ꯆꯥꯕꯅꯦ
ꯎꯝ ꯅꯣꯡꯁꯨꯨꯕꯁꯨ ꯈꯔꯥ ꯍꯥꯎꯅꯔꯛꯑꯅꯤ ꯁꯥꯏꯗꯗꯤ
ꯎꯝ ꯎꯝ ꯑꯗꯨꯒ ꯎꯝ ꯉꯥ ꯂꯣꯏꯔꯗꯤ ꯑꯃꯨꯛꯀ ꯀꯪꯍꯟꯕ ꯀꯣ ꯑꯁ ꯌꯥꯝ ꯃꯍꯥꯎ ꯌꯥꯝ ꯂꯩꯌꯦ ꯑꯩꯈꯣꯏꯅ ꯀꯔꯤ ꯍꯥꯏꯁꯤ ꯆꯔꯥ ꯇꯨꯔꯦꯟꯒꯤ ꯍꯦꯛ ꯐꯥꯔꯒ ꯂꯥꯛꯄꯗꯣ ꯀꯪꯍꯜꯂꯗꯤꯀꯣ
ꯑ
ꯃꯥꯒꯤ ꯀꯔꯤ ꯍꯥꯏꯁꯤꯔꯥ ꯎꯝ ꯑ ꯃ ꯅꯝꯁꯨ ꯀꯣ ꯌꯥꯝ ꯀꯔꯤ ꯍꯥꯏꯁꯤꯔꯥ ꯌꯥꯝꯅ ꯍꯥꯎ ꯍꯥꯎꯕꯒꯤ ꯃꯅꯝ ꯂꯩꯕꯗꯣ ꯑꯗꯨꯃꯥꯏꯅ ꯇꯧꯕꯅꯤ
ꯑꯗꯨꯒ ꯑꯅꯧ ꯑꯅꯧꯕ ꯔꯦꯁꯤꯄꯤꯁꯨ ꯑꯗꯨꯝ ꯁꯦꯝꯕ ꯌꯥꯕꯅꯤ
ꯍꯣꯏ ꯄꯤꯛꯄꯗꯤ ꯑꯁ ꯌꯥꯝ ꯃꯟꯕꯒꯤ ꯃꯔꯛ ꯃꯔꯛꯇꯗꯤꯀꯣ ꯑꯗꯨꯝ ꯉꯥꯅꯨ ꯑꯩꯉꯣꯟꯗꯁꯨ ꯄꯤꯕ ꯃꯇꯝꯁꯨ ꯂꯩꯕꯅꯦ ꯌꯥꯝ ꯄꯤꯛ ꯄꯤꯛꯄ ꯂꯩꯌꯦꯗ ꯑ ꯏꯝ ꯏꯪꯒ ꯆꯤꯡꯂꯒ ꯂꯧꯊꯣꯛꯄ ꯖꯥꯠꯇꯣ ꯑꯗꯨꯒꯨꯝꯕꯗꯣ ꯎꯝ
ꯑꯗꯨꯗꯤ ꯀꯩꯅꯣ ꯇꯧ ꯎꯝ ꯑꯗꯨꯗꯤꯀꯣ ꯑꯗꯨꯒꯨꯝꯕꯗꯣ ꯉꯥ ꯄꯥꯛꯅꯝ ꯅꯝꯕ ꯌꯥꯕꯅꯦꯕ
ꯍꯣꯏ ꯄꯥꯛꯅꯝ ꯄꯥꯛꯅꯝꯁꯨ ꯇꯧꯋꯦ ꯍꯣꯏ ꯄꯥꯛꯅꯝꯒꯨꯝꯕꯁꯤ ꯑꯁ ꯅꯣꯏꯅ ꯍꯦꯟꯅꯦꯗ ꯐꯖꯅ ꯇꯧꯕꯗꯤ ꯑꯩꯈꯣꯏꯗꯤ ꯑꯗꯨꯒꯨꯝꯕꯗ ꯌꯥꯝꯅ ꯑ ꯀ꯭ꯔꯦ ꯍꯥꯏꯥꯏꯁꯤꯔꯥ ꯎꯝ ꯍꯥꯎꯅ ꯁꯦꯝꯕ ꯍꯩꯇꯕ ꯖꯥꯠꯇꯣ ꯑꯗꯨꯃꯥꯏꯅ ꯇꯧꯋꯦ ꯑꯩꯈ ꯑꯩꯈꯣꯏꯗꯤ ꯄꯥꯡꯅꯝ ꯐꯖꯅ ꯇꯧꯕꯗꯤ ꯅꯣꯏꯅ ꯍꯦꯜꯂꯦ ꯅꯣꯏꯅ ꯁꯦꯝꯃꯟꯅꯩ ꯍꯦꯟꯅ ꯆꯥꯕ ꯍꯥꯎꯋꯦ ꯏꯔꯣꯟꯕꯒꯨꯝꯕ ꯅꯠꯇ꯭ꯔꯒ ꯀꯥꯡꯁꯣꯏꯒꯨꯝꯕꯗꯤꯀꯣ ꯉꯥꯒꯨꯝꯕ ꯑꯗꯨꯒꯨꯝꯕꯗꯤ ꯍꯧꯖꯤꯛꯇꯤ ꯆꯥꯛ ꯏꯟꯁꯥꯡ ꯊꯣꯡꯕ ꯍꯧꯔꯕꯣ
ꯇ ꯍꯥꯎꯗ꯭ꯔꯤ
ꯑ
ꯁꯤꯁꯇꯔꯗꯤ ꯀꯩꯅꯣ ꯇꯧꯔꯕꯣ ꯀꯩꯅ ꯏꯔꯣꯏꯖꯔꯕꯣ
ꯆꯔꯦ ꯆꯑ
ꯎꯝ ꯀꯃꯥꯏꯅ ꯇꯧꯒꯦ ꯏꯔꯣꯏꯁꯤꯕꯣ
ꯑꯁ ꯏꯔꯣꯏꯁꯦ ꯀꯔꯤ ꯍꯥꯏꯁꯤꯔꯥ ꯈꯪꯗꯦ ꯏꯔꯣꯏꯁꯦ ꯎ ꯀꯔꯤ ꯍꯥꯏꯁꯤ ꯁꯤꯔ ꯃꯥꯗꯤ ꯁꯟꯒꯨꯝꯕ ꯅꯠꯇꯕꯅꯤꯅꯀꯣ ꯑꯗꯨꯝ ꯂꯥꯏꯅꯥ ꯂꯩꯕ ꯃꯤ ꯁꯨ ꯑꯗꯨꯝ ꯆꯥꯕ ꯌꯥꯏꯗꯅ ꯀꯔꯤ ꯀꯔꯤ ꯂꯥꯏꯅꯥ ꯂꯩꯥꯏꯔꯒꯁꯨ ꯑꯦꯅꯤ ꯏꯔꯣꯏꯗꯤ ꯑꯗꯨꯝ ꯆꯥꯎ ꯍꯥꯏꯕꯅꯦ ꯃꯥꯁꯦ ꯀꯔꯤ ꯍꯥꯏ ꯣ ꯌꯥꯝꯅ ꯏꯐꯦꯛꯇꯤ ꯀ ꯍꯥꯏꯁꯤꯔ ꯑꯅꯥꯕ ꯌꯥꯝ ꯀ ꯍꯥꯏꯔ ꯍꯟ ꯐꯍꯟꯕ ꯑꯗꯨꯝ ꯂꯩꯕ ꯖꯥꯠꯅꯤ ꯑꯗꯨꯅ ꯑꯗꯨꯝ ꯆꯥꯅꯏꯌꯦ ꯑꯩꯈꯣꯏꯗꯤ ꯈ꯭ꯔꯤꯁꯃꯥꯁꯀꯨꯝꯕ ꯀꯔꯤ ꯀꯔꯤ ꯇꯧꯔꯁꯨꯀꯣ ꯏꯔꯣꯏꯅ ꯂꯣꯏꯅꯃꯛ ꯆꯥꯕ ꯌꯥꯏꯕ ꯑꯗꯨꯅ ꯑꯗꯨ ꯑꯣꯏꯅ ꯑꯗꯨꯝ ꯆꯥ ꯁꯥꯟꯇ ꯃꯤ ꯈꯔꯒꯦꯗꯤ ꯁꯥꯟ ꯆꯥꯔꯗꯤ ꯌꯥꯗꯦ ꯑꯗꯣ ꯕꯤꯄꯤꯒꯨꯝꯕ ꯋꯥꯡꯕ ꯑꯁꯨꯃꯥꯏꯅ ꯃꯤ ꯌꯥꯝ ꯂꯩꯗꯅ
ꯎꯝ ꯂꯩꯌꯦ ꯅꯌꯦ
ꯎꯝ ꯊꯔꯣꯏ ꯍꯥꯏꯔꯒ ꯏ ꯀꯔꯤ ꯍꯥꯏꯕ꯭ꯔꯥ ꯎꯝ ꯏꯔꯣꯏ ꯏꯔꯣꯏ ꯊꯥꯔꯣꯏ ꯎꯝ ꯎꯝ ꯏꯔ ꯁ ꯍꯥꯎꯕꯅꯦꯍꯦ ꯎꯝ ꯑꯣ ꯁꯟ ꯎꯝ ꯁꯟꯗ ꯑꯩꯈꯣꯏꯁꯨ ꯑꯩꯈꯣꯏꯒꯤ ꯈꯨꯟꯗꯁꯨ ꯑꯗꯨꯝ ꯀꯛꯑꯦ ꯑꯗꯨꯝ ꯐꯪꯉꯦ ꯑꯗꯨ ꯑꯣꯏꯔꯁꯨ ꯌꯥꯝ ꯌꯥꯝ ꯄꯥꯝꯅ ꯇꯧꯗꯗ ꯏꯔꯣꯏꯁꯦ ꯎ ꯇꯥꯡꯉꯗꯤ ꯐꯪꯉꯦ ꯑꯩꯈꯣꯏꯗꯁꯨ ꯌꯥꯝ ꯀꯛꯇꯦꯕ ꯃꯔꯛ ꯃꯔꯛꯇꯗꯤ ꯑꯗꯨꯝ ꯀꯛꯑꯦ
ꯑꯣ ꯂꯃꯣꯛꯇꯤ ꯂꯃꯣꯛꯇꯤ ꯐꯪꯕ꯭ꯔꯣ ꯑꯗꯨꯋꯥꯏꯗꯕ
ꯑꯗꯨꯒꯨꯝꯕꯗꯤ ꯐꯪꯗꯦ ꯐꯪꯗꯁꯨ ꯃꯔꯛ ꯃꯔꯛ ꯌꯥꯝ ꯇꯥꯡꯅ ꯐꯪꯕ ꯑꯗꯨꯃꯥꯏꯅ ꯇꯧꯋꯤ
ꯅꯃꯣꯛꯁꯨ ꯍꯥꯎꯏꯦ ꯍꯥꯏꯅꯩ
ꯍꯣꯏ ꯍꯥꯎꯕꯅꯦ ꯑꯗꯨꯁꯨ ꯑꯩꯈꯣꯏꯗꯤ ꯀꯔꯤ ꯍꯥꯏꯁꯤꯔꯥ ꯍꯧꯖꯤꯛ ꯍꯧꯖꯤꯛꯇꯤ ꯅꯣꯡ ꯆꯨꯕ ꯇꯞꯅꯤꯗꯅ ꯅꯣꯡ ꯆꯨꯕ ꯂꯣꯏꯔꯒ ꯀꯩꯕ ꯇꯧꯔꯗꯤ ꯖꯪꯒꯜꯒꯤꯀꯣ ꯀꯔꯤ ꯀꯔꯤ ꯑꯗꯨꯝ ꯆꯥꯕꯗꯤ ꯑꯗꯨꯝ ꯐꯪꯉꯤꯗ
ꯑꯣ ꯁꯨꯔꯒꯤ ꯁꯤꯡ ꯆꯟꯕꯒ ꯆꯠꯇ꯭ꯔꯣ ꯁꯤꯁꯇꯔ
ꯏꯁꯤꯡ ꯏꯁꯤꯡ ꯆꯟꯕꯗꯤ ꯆꯠꯇꯦ ꯑꯩꯈꯣꯏꯗꯤ ꯑꯗꯨꯝ ꯐꯥꯔꯝ ꯂꯩꯕꯅꯤꯅꯀꯣ ꯑꯩꯈꯣꯏꯒꯤ ꯐꯥꯔꯝꯗ ꯑꯣꯏꯅ ꯑꯗꯨꯝ ꯀꯛꯔꯒ ꯒꯥꯔꯤꯅ ꯄꯨꯔꯒ ꯑꯗꯨꯝ ꯄꯨꯔꯛꯄꯒꯦꯀꯣ ꯏꯁꯤꯡ ꯆꯟꯕꯗꯤ ꯑꯗꯨꯝ ꯆꯠꯄꯗꯤ ꯆꯠꯄꯕꯨꯗꯤ ꯆꯠꯅꯌꯦ ꯑꯇꯣꯞꯄꯁꯤꯡꯅ ꯃꯈꯣꯏꯗꯤ ꯆꯗ
ꯎꯝ ꯍ ꯑꯗꯨꯝ ꯆꯥꯕꯗꯤ ꯐꯥꯝ ꯁꯕꯗꯤ ꯁꯍꯤ ꯋꯥ ꯎꯝ ꯑꯗꯣ ꯆꯥꯕꯗꯤ ꯆꯍꯤ ꯑꯃꯒꯤꯗꯤ ꯀꯣꯟꯅꯔꯦ ꯐꯥꯡꯗꯨꯅ
ꯍꯣꯏ ꯍꯣꯏ ꯀꯣꯅꯥ ꯆꯍꯤ ꯑꯃ ꯍꯦꯟꯅ ꯆꯠꯂꯦꯍꯦ ꯁꯤꯡꯅ ꯀꯩꯅꯣ ꯇꯧꯗꯕꯅꯤ ꯆꯥꯛ ꯏꯟꯁꯥꯡ ꯊꯣꯡꯗꯕꯅꯤꯅꯀꯣ ꯃꯔꯛ ꯃꯔꯛꯇ ꯁꯥ ꯉꯥꯒꯨꯝꯕ ꯊꯣꯡꯕ ꯃꯇꯝꯗꯗꯤ ꯑ ꯁꯤꯡ ꯑꯣꯏꯅ ꯊꯣꯡꯉꯦꯀꯣ ꯅꯠꯇ꯭ꯔꯗꯤ ꯁꯤꯡꯗꯤ ꯑꯗꯨꯝ ꯒ꯭ꯌꯥꯁꯇ ꯑꯣꯏꯅ ꯏꯌꯥꯝꯕ ꯑꯌꯥꯝꯕꯗꯤ ꯒ꯭ꯌꯥꯁꯇ ꯑꯣꯏꯅ ꯇꯧꯋꯤꯗ
ꯒ꯭ꯌꯥꯁꯁꯤꯦ ꯐꯪꯉꯤ ꯁꯤꯗ ꯑꯗꯨ꯭ꯏꯗ ꯇꯥꯡꯕ꯭ꯔꯣ ꯀꯃꯥꯏꯅ ꯇꯧꯒꯦ ꯒ꯭ꯌꯥꯁꯁꯤꯕꯣ ꯁ꯭ꯋꯥꯏꯗ ꯇꯥꯡꯏꯤ